ꯆꯦ
ꯑꯁ ꯏꯇꯥꯎ
ꯇꯨꯝꯃꯕꯣ
ꯇꯗꯤꯗ
ꯆꯦ ꯃꯈꯣꯟ ꯇꯥꯗꯕ ꯀꯨꯏꯔꯦꯅꯦ
ꯎꯝ
ꯄꯨꯟꯁꯤꯁꯤꯕꯨ ꯄꯨꯟ ꯆꯁꯤꯕꯨ ꯀ꯭ꯔꯝ ꯀ꯭ꯔꯝ ꯄꯥꯜꯂꯤꯒꯦ
ꯖꯅ ꯄꯂꯦ
ꯎꯝ
ꯑꯗꯨ ꯂꯩꯔꯤ ꯎꯝ
ꯑꯩ ꯑꯩꯒ ꯆꯞ ꯃꯥꯟꯅꯩꯅꯦ
ꯆꯥꯥꯛ ꯆꯔꯔ
ꯆꯥꯛ ꯆꯥ ꯇꯣꯛꯈ꯭ꯔꯦ
ꯀꯔꯤ ꯌꯦꯟꯖꯥꯡ ꯆꯥꯕ꯭ꯔꯣ
ꯁꯤ ꯌꯦꯟꯖꯥꯡꯁꯦ ꯌꯦꯟ ꯁꯥ ꯁꯥꯏ
ꯍꯥꯎꯅꯤ
ꯍꯥꯎꯋꯦ ꯉꯁꯤꯗꯤ
ꯁꯤ ꯂꯛꯇ ꯍꯥꯥꯎꯕ ꯕ꯭ꯔꯣ
ꯉꯁꯤ ꯊꯛꯇ ꯍꯥꯎ ꯇꯦꯔ
ꯇꯠꯇꯗꯤꯦ
ꯀꯦꯔꯤ ꯀꯩ ꯉꯁꯒꯦ
ꯑꯩꯈꯣꯏꯗꯤ ꯕ꯭ꯔꯣꯏꯂꯔ ꯆꯥꯏ
ꯑꯁ ꯀꯅꯥꯅ ꯊꯣꯡꯕ
ꯑꯩꯅ
ꯑꯩꯈꯣꯏꯁꯨ ꯑꯩꯅ ꯊꯣꯡꯕꯅꯤꯅꯦ
ꯖꯤꯤꯟ ꯊ ꯔꯦ
ꯄꯁꯦꯡꯕꯅꯦ
ꯍꯖꯥꯗꯤ
ꯑ ꯑꯁ ꯑꯩꯅ ꯊꯋꯥꯕꯅꯦ ꯑꯅ ꯑꯗꯨꯝ ꯃꯍꯥꯎꯗꯤ ꯑꯗꯨꯝ ꯌꯥꯏ ꯑꯩꯅ ꯊꯣꯡꯉꯗꯤꯅꯦ ꯑꯩꯅ ꯆꯥꯡ ꯌꯦꯟꯁꯥꯡ ꯑꯩꯅ ꯊꯣꯡꯉꯗꯤ ꯆꯥꯛꯁꯦ ꯂꯦꯝꯍꯧꯗꯕꯅꯦ ꯑꯩꯈꯣꯏꯗꯤ ꯎꯝ ꯄꯣꯂꯞ ꯄꯣꯂꯞ ꯌꯥꯝ ꯊꯣꯡꯉꯁꯨ ꯀꯣ ꯀꯣꯟꯅ ꯍꯥꯏꯗ
ꯑꯦ ꯃꯤ ꯌꯥꯝꯕꯒꯤ ꯑꯣꯏꯔꯕꯅꯤ
ꯅꯠꯇꯦꯍꯦ ꯃꯤ ꯑꯨ ꯆꯦꯡꯗꯣ ꯌꯥꯝ ꯍꯥꯞꯕꯒ
ꯍꯦ ꯃꯤ ꯝꯕꯒꯤ ꯑꯣꯏꯝꯅꯤ ꯀꯔꯤ
ꯑꯁ ꯅꯪ ꯈꯪꯗꯦ ꯑꯩꯒꯤ ꯑꯩꯒꯤ ꯈꯨꯠꯁꯦ ꯌꯥꯝ ꯊꯣꯡꯕ ꯍꯩꯌꯦ
ꯃꯤ ꯌꯥꯝꯕꯒꯤ ꯑꯣꯏꯔꯝꯅꯤ
ꯅꯣꯡꯃ ꯊꯣꯡꯕꯤꯒꯦ ꯂꯥꯛꯑꯣ
ꯍꯥꯎꯔꯝ ꯅꯣꯏꯗ
ꯆꯝꯐꯣꯠ ꯇꯧꯔꯁꯨ ꯑꯗꯨꯝ ꯌꯥꯕꯅꯦ ꯑꯩꯒꯤꯅꯤ
ꯅꯝꯅꯤꯦ ꯀꯔꯤ ꯀꯔꯤ ꯇꯕꯨ ꯎ꯭ꯔ ꯍꯖꯤꯀꯥꯟ
ꯍꯧꯖꯤꯛꯀꯥꯟꯁꯦ ꯑꯗꯨꯝ ꯆꯥꯔꯒ ꯑꯃꯨꯛ ꯑꯗꯨꯝ ꯍꯤꯄꯤꯤ
ꯑꯁ ꯅꯨꯡꯉꯥꯏꯅꯤ
ꯍꯣꯏ ꯐꯔ ꯅꯨꯡꯉꯥꯏ ꯅꯨꯡꯉꯥꯏ ꯅꯨꯡꯉꯥꯏ ꯅꯪꯅ ꯁꯤ ꯀꯥꯏꯗ ꯆꯒꯦ ꯊꯕꯛ ꯀꯔꯤ ꯊꯕꯛ ꯇꯧꯒꯦ ꯉꯁꯦ ꯌꯨꯝ ꯂꯩ ꯂꯩꯦ ꯅꯣꯡ ꯆꯣꯕ꯭ꯔꯥ ꯅꯣꯣꯏꯗ
ꯑꯥ
ꯅꯣꯡ ꯆꯨꯞꯒ꯭ꯔꯣ
ꯅꯣꯡ ꯆꯨꯋꯦꯐ ꯐꯣꯟ ꯌꯦꯡꯉꯒ ꯑꯃꯨꯛ ꯇꯨꯝꯃꯦ
ꯅꯣꯡ ꯁꯨꯔꯗꯤ ꯑꯩꯈꯣꯏꯗꯗꯤ ꯁꯨꯡꯁꯨ ꯆꯨꯗꯦ
ꯏꯁ ꯅꯣꯏꯅꯤ ꯈꯔ ꯀꯔꯤ ꯍꯥꯏꯁꯤꯔ
ꯑꯗꯨꯅꯕꯨ ꯑꯁ ꯀꯩꯅꯣ ꯇꯧꯔꯦ ꯂꯝꯕꯤꯒꯁꯦ ꯎꯐꯨꯟ ꯉꯥꯛꯇ ꯉꯥꯏꯔꯦ
ꯅꯨꯡꯉꯥꯏꯔꯝꯅꯤ ꯁꯛꯇꯨꯒ ꯐꯖꯔꯝꯅꯤ
ꯁꯕꯨ ꯄꯪꯤ ꯊ ꯋꯥ ꯅꯅꯥꯠꯇꯦꯗ
ꯁꯦꯅ ꯑꯗꯨꯝ ꯈꯪꯕꯗꯨꯅꯤ ꯁꯦꯅ ꯑꯗꯨꯝ ꯈꯕꯗꯨꯅꯤ
ꯑ ꯏꯅꯥꯅꯄꯥꯗꯤ ꯃꯁꯒꯤꯦ ꯑꯃꯨ ꯐꯖꯕꯅꯦ
ꯎꯝ ꯙꯣꯅꯦꯦ ꯙꯣꯅꯦ ꯆꯠ ꯍꯥꯏꯒꯗꯦ ꯍꯥꯏꯒꯗ꯭ꯔꯥ ꯏꯀꯥꯏ ꯍꯪꯒꯣꯏꯅ ꯍꯥꯏꯔꯕꯗꯀꯣ ꯑꯗꯨꯝ ꯌꯥꯕꯅꯤ
ꯑ ꯐꯅꯤꯡꯒ ꯑꯩꯩꯅ ꯏꯗꯦꯒ ꯎꯝꯉꯒꯦꯅꯤ
ꯑ
ꯅꯥꯒꯅꯥ ꯂꯩ ꯂꯩꯕ꯭ꯔꯣ
ꯍꯧꯖꯤꯛꯇꯤ ꯑꯩ ꯃꯊꯛꯇ ꯂꯦꯞꯑꯒ ꯂꯩ ꯏꯊꯛꯇ ꯑꯩꯈꯣꯏ ꯀꯥꯗ ꯑꯩꯈꯣꯏ ꯀꯥꯗꯗꯤ ꯃꯄꯥꯟ ꯃꯊꯛꯇ ꯂꯦꯞꯄꯦ ꯍꯧꯖꯤꯛꯄꯨꯗꯤ
ꯍꯥꯏꯗꯔꯣ ꯅꯪ ꯂꯩꯕ
ꯑꯩꯅ ꯀꯩꯅꯣꯗ ꯀꯥꯗ ꯂꯩꯔꯗꯤ ꯏꯆꯦ ꯃꯌꯥꯝ ꯃꯌꯥꯝ ꯂꯩ
ꯀꯦꯕꯤ ꯌꯥꯝꯂꯦ
ꯆꯦ ꯅꯅꯦ ꯏꯅꯥꯎ ꯀ ꯁꯅꯦ ꯃꯌꯥꯝꯝ ꯂꯩ
ꯅꯅ ꯄꯂ ꯏꯕ꯭ꯔꯅꯦ
ꯏꯅꯥꯎꯅꯨꯄꯥ ꯍꯥꯏ ꯏꯅꯥꯎꯅꯨꯄꯥ ꯍꯥꯏꯕꯁꯦ ꯏꯆꯦꯒꯤ ꯃꯆꯥꯗꯣ ꯏꯆꯦ ꯑꯍꯟꯒꯤ ꯃꯆꯥ
ꯀꯣ ꯀꯥꯕ꯭ꯔꯣ ꯀꯔꯤ ꯇꯧꯕ꯭ꯔꯣ
ꯍꯣꯏ ꯃꯆꯥꯅꯨꯄꯥ ꯑꯅꯤꯗꯣ ꯁꯇꯤ ꯊꯧꯕ ꯂꯒꯦ ꯋꯥ ꯑꯁꯃꯤ ꯇꯔꯨꯛ ꯂꯩ ꯑꯩꯈꯣꯏꯗ
ꯑ ꯀꯥꯗꯤ ꯆꯥꯎꯥꯎꯕ꯭ꯔꯣ
ꯈꯗꯤ ꯃꯤ ꯇꯔꯨꯛꯀꯗꯤ ꯌꯥꯝ ꯍꯧꯖꯤꯛ ꯃꯤ ꯑꯅꯤ ꯆꯞ ꯆꯥꯅ ꯂꯩꯕꯅꯦꯕ ꯑꯗꯨ ꯃꯣꯏ ꯂꯥꯛꯄꯅꯤꯅ ꯑꯁ ꯌꯥꯝ ꯀꯩꯅꯣ ꯇꯧꯈ꯭ꯔꯦ
ꯅꯨꯡꯉꯥꯏꯔꯝꯅꯤ
ꯅꯨꯡꯉꯥꯏ ꯅꯨꯡꯉꯥꯏ ꯃꯤ ꯀꯩꯅꯣ ꯇꯧꯕ꯭ꯔꯦꯅ ꯊꯕꯛꯇꯤ ꯌꯥꯝꯃꯦ ꯆꯥꯛ ꯊꯣꯡꯕ ꯈꯣꯠꯄ ꯂꯁꯟꯕ ꯑꯁ ꯌꯥꯝ ꯇꯧꯈ꯭ꯔꯦꯗ
ꯐꯩꯃꯗꯤ ꯍꯥꯏꯌꯔ
ꯌꯦꯡ ꯍꯩꯔꯁꯨ ꯑꯗꯨꯝ ꯇꯧꯕ ꯀꯇꯥꯥꯕꯅꯦꯅꯦ ꯍꯥꯏꯗꯤ ꯃꯔꯝ ꯃꯣꯛꯄꯅꯤꯅ ꯑꯩꯗꯤ
ꯇꯧꯔꯝꯅꯤ ꯇꯧꯔꯝꯅꯤ
ꯑꯁ ꯁꯨꯃꯥꯏꯅ ꯃꯤ ꯃꯌꯥꯝꯁꯦ ꯑꯩ ꯑꯗꯨꯝ ꯑꯩ ꯑꯩꯕꯨ ꯊꯥꯖꯗ꯭ꯔꯤꯁꯦ ꯀꯩꯒꯤꯅꯣ ꯃꯤ ꯃꯌꯥꯝ ꯑꯩꯒꯣ ꯑꯗꯨꯃꯥꯏꯅ ꯇꯧꯔꯗꯤ ꯑꯩ ꯈꯟꯕꯨ ꯈꯜꯂꯗꯤ ꯍꯤꯡꯅꯤꯡꯗꯦꯍꯦ
ꯊꯖꯗꯕꯒꯤꯅꯤꯅ
ꯊꯧꯔꯤ ꯄꯥꯏꯔꯒ ꯀꯗꯥꯏꯗꯅꯣ
ꯑꯦ ꯅꯨꯅꯨꯡꯁꯥꯒꯤꯦ ꯌꯦ ꯑꯃꯨꯛ ꯈꯜꯂꯗꯤ ꯊꯥꯖꯗꯕꯅꯤꯗ
ꯍꯣꯏ ꯃꯇꯝꯗ ꯌꯥꯝ ꯅꯤꯡꯉꯝꯃꯣꯏ
ꯑꯦ
ꯑꯩꯗꯤ ꯑꯩ ꯑꯩꯗꯤ ꯁꯥꯎꯅꯤꯡ ꯁꯥꯎꯅꯤꯡꯂꯗꯤ ꯅꯠꯇ꯭ꯔꯒꯅ ꯊꯋꯥꯏꯁꯦ ꯅꯨꯡꯉꯥꯏꯇꯗꯤ ꯑꯗꯨꯝ ꯅꯣꯛ ꯅꯅꯤꯡꯅꯨꯡꯕ
ꯑꯣꯔꯉꯦ ꯀꯔꯤ ꯅꯣ ꯅꯣ ꯅ ꯇꯤꯟꯇꯕꯨ ꯅꯄꯅꯤꯅꯤ ꯅꯪ
ꯑꯁ ꯅꯠꯇꯦꯅꯦ ꯑꯩ ꯃꯍꯧꯁꯥꯅꯦ ꯑꯩ ꯏꯗꯒꯤ ꯑꯗꯨꯝ ꯌꯥꯎꯔꯛꯄ ꯃꯥꯜꯂꯦ
ꯠꯇ ꯍꯔꯝꯅꯤ
ꯍ
ꯑꯗꯨꯒꯤ ꯑꯣꯏ ꯑꯣꯏꯕ ꯃꯥꯥꯜꯂꯦ ꯑꯩꯁꯦ
ꯄꯪ ꯅꯣꯛ ꯅꯣꯛꯄ ꯃꯤꯗ ꯄꯪꯁꯦ ꯑ ꯁꯋꯥꯦꯁ
ꯍꯣꯏ ꯍꯥꯎꯔꯗꯤ ꯑꯗꯨꯝ ꯀꯩꯅꯣꯝ ꯇꯧꯕꯅꯦ
ꯃꯤ ꯏꯒ ꯍꯦꯟ꯭ꯔꯥ
ꯃꯤ ꯁꯥꯥꯗꯒꯤ ꯁꯥꯊꯤ ꯅꯦꯗ
ꯑꯌꯥ ꯂꯣꯏꯔꯦ
ꯁꯥꯎꯅꯤꯡꯂꯗꯤ ꯏꯁ ꯆꯥꯛꯇꯣ
ꯌꯥꯝ ꯌꯥꯝ ꯆꯥꯕ꯭ꯔꯣ ꯎꯝ
ꯌꯥꯏ ꯑꯁꯦꯡꯕꯅꯤꯅꯦ ꯌꯥꯝ ꯆ ꯑꯥꯏꯅꯤ
ꯑ
ꯏꯟꯁꯥꯡꯒꯨꯝꯕ ꯐꯖꯠ ꯏꯟꯁꯥꯡꯒꯨꯝꯕ ꯅꯨꯡꯉꯥꯏꯇ꯭ꯔꯗꯤ ꯆꯥꯛ ꯆꯥꯕ ꯉꯝꯗꯕ ꯃꯌꯥꯝ ꯇꯧꯋꯦ ꯅꯨꯡꯉꯥꯏꯇ꯭ꯔꯗꯤ
ꯅꯪ ꯅꯔꯗꯤ ꯆꯥꯛ ꯌꯥꯝ ꯆꯥꯕ꯭ꯔꯣ
ꯎ ꯍꯣꯏ ꯑꯗꯨꯃꯛꯥꯛꯅꯩ
ꯑꯁ ꯍꯤꯡꯒꯅꯤꯌꯦ
ꯎꯝ ꯄꯨꯟꯁꯤ ꯑꯩ ꯑꯗꯨꯅꯦ ꯑꯩ ꯏꯇꯣꯝꯗ ꯑꯗꯨꯝ ꯈꯜꯂꯦꯗ ꯄꯨꯟꯁꯤꯁꯦ ꯌꯥꯝ ꯁꯥꯡꯗꯧ ꯃꯥꯜꯂꯦꯕ
ꯑ ꯅꯔꯁꯨꯁꯒ ꯆꯔꯗꯤ ꯍꯤꯡ ꯍꯤꯡꯒꯌꯥ
ꯎꯝ
ꯑꯁ ꯑꯩꯈꯣꯏꯗꯤ ꯂꯣꯒ ꯃꯒ ꯇꯧꯔꯦꯗꯤ ꯀ ꯆꯗꯦ
ꯑꯁ ꯑꯗꯨꯗꯤ ꯀꯣꯏꯔꯔꯣꯏꯅꯦ
ꯑꯣꯏꯔꯝꯅꯤ ꯈꯟꯕꯅꯤꯅꯦ ꯏꯊꯟꯗ ꯍꯥꯏ
ꯇꯣꯟ ꯀꯧꯔꯎ ꯍꯦꯅꯣ
ꯇꯅꯤꯡꯦ ꯀꯔꯂ ꯌꯦ
ꯂꯒ
ꯀꯗꯤꯗꯒꯤ ꯍꯥꯏꯒꯅꯤ ꯀ
ꯃꯇꯣꯟ ꯇꯧꯔꯗꯤ ꯂꯥꯛꯒ ꯆꯥꯡ ꯁꯥꯡ ꯊꯣꯡꯕꯤꯒꯦ ꯗꯅꯥ ꯅꯪꯃ ꯊꯥꯛꯇꯒꯤ ꯌꯦꯉ
ꯑꯁ ꯑꯩ ꯆꯠꯂꯗꯤ ꯆꯥꯛ ꯊꯣꯡꯅꯣꯏꯍꯦ ꯅꯪ ꯑꯩꯉꯣꯟꯗꯒꯤ ꯍꯥꯟꯒꯅꯤ ꯁꯣꯏꯗ꯭ꯔꯦ
ꯍꯥꯂꯣꯏꯍꯦ
ꯌꯥꯅꯤ ꯆꯥꯛꯒꯤ ꯌꯥꯝ ꯆꯥꯕ ꯃꯤꯗ ꯄꯪꯉꯦ
ꯑꯩꯗꯤ ꯌꯥꯝ ꯄꯨꯟꯁꯤꯈꯤꯅꯤ
ꯆꯥꯒ ꯁꯥ ꯀꯅꯤꯔ
ꯆꯥꯛ ꯌꯥꯝ ꯆꯥꯡꯈꯤꯅꯤ ꯍꯨꯝꯕꯥꯒꯁꯦ ꯌꯥꯝ ꯊꯣꯛꯈꯤꯅꯤ
ꯁꯥꯔꯁꯨ ꯄꯪꯆꯥ ꯆꯥꯕ ꯌꯥꯏ ꯎꯝ ꯅꯪ ꯍꯤꯡꯒꯅꯤ ꯁꯤꯔꯣꯏ
ꯑꯗꯣ ꯁꯥ ꯁꯥꯎꯔꯒ ꯆꯥꯛꯀꯨꯝꯕ ꯆꯥꯛꯂꯥꯃꯀꯣ ꯃꯤꯁꯤꯡꯁꯦ ꯌꯥꯝ ꯊꯤꯕ ꯐꯖꯕ ꯃꯤꯁꯨ ꯌꯥꯝ ꯊꯤꯕꯅꯦ ꯑꯩꯒꯤ ꯃꯤꯠꯇꯗꯤ
ꯀꯔ
ꯄꯨ ꯍꯦꯛ ꯊꯜꯂꯕ ꯑꯊꯤꯕ ꯃꯤꯁꯤꯡꯁꯨ ꯂꯣꯏ ꯍꯦꯐꯖꯕꯅꯦ ꯍꯥꯏꯥꯏꯒꯤꯅꯤ ꯇ
ꯑꯣꯏꯣꯏ ꯌꯥꯗꯁꯥꯛ ꯇꯒ ꯑꯦ ꯌꯦꯕ ꯇꯥꯔꯦ ꯏꯅꯣꯃ
ꯑꯩ ꯑꯩꯗꯤ ꯑꯩꯗꯤ ꯑꯁꯦꯡꯕꯗꯣ ꯑꯗꯨꯝ ꯐꯥꯒꯤ ꯇꯧꯕꯅꯤ
ꯅꯎ ꯀꯩ ꯔꯀꯦ ꯑ ꯁꯠ ꯇꯉ
ꯀꯣꯏꯔꯛꯎ ꯀꯣꯏꯔꯛꯎ ꯌꯥꯝ ꯇꯔꯥꯝꯅ ꯑꯣꯛ
ꯕꯣꯔꯣꯕꯤ ꯍꯥꯍꯑꯍꯥ ꯋꯦꯜꯝ ꯋꯦꯜꯀꯝꯒꯤ ꯁ ꯁꯥꯕ ꯀꯣ
ꯁ ꯁ ꯃꯤꯕꯤꯗꯣꯏꯅꯦ ꯀꯥꯏꯅꯣ
ꯑꯍꯤ ꯌꯥꯝꯅꯣꯄꯗꯤ ꯍꯥꯏꯒꯤꯠ ꯇꯒ꯭ꯔ
ꯅꯨꯄꯤꯤ ꯈꯛꯇꯔꯥ
ꯀꯔꯤ ꯇꯥꯗꯣꯏꯕ ꯑꯃꯃꯨ
ꯑꯣ ꯅꯣꯏꯗ ꯃꯩꯂ ꯄ꯭ꯔꯣ
ꯑꯁ ꯌꯥꯝ ꯔꯤꯒꯨꯂꯔ ꯑꯣꯏꯅ ꯂꯥꯛꯑꯦ
ꯇꯐꯥꯏꯀ
ꯁꯤ ꯑꯦꯝ ꯌꯥꯝꯅ ꯂꯥꯛꯑꯦ ꯌꯥꯝ ꯐꯖꯅ ꯂꯥꯛꯑꯦ
ꯌꯥꯝ ꯐꯩꯅꯦ ꯑꯩꯈꯣꯏꯗꯗꯤ ꯅꯨꯡꯉꯥꯏꯇꯦꯗ ꯃꯩ ꯑꯗꯨꯝ ꯂꯥꯛꯑꯦ
ꯅꯪ ꯃꯃꯤꯒꯔꯣ
ꯑꯍꯥꯍꯥꯍꯥ ꯑꯗꯣ ꯑꯩ ꯑꯅꯦ ꯊꯕꯛ ꯊꯕꯛ ꯑꯃꯥꯏ ꯂꯩꯍꯧꯔꯤꯕꯀꯣ
ꯎꯝ
ꯊꯄꯥꯛꯇꯥꯔꯀꯤꯈꯤꯒꯦ
ꯀꯣꯟ ꯊꯦꯡꯔ
ꯀꯣꯟ ꯐꯦꯡꯗꯣꯏꯅꯦꯍꯖꯤ
ꯎꯝ ꯆꯠꯇ ꯑꯗꯨꯒ ꯇꯧꯔꯅꯤ
ꯇꯨꯝꯃꯝꯗꯥꯏꯕꯁꯤꯗ ꯐꯤꯒ ꯁꯨꯗꯣꯏꯅꯤ ꯍꯌꯦꯡ ꯌꯨꯝꯗ ꯄ꯭ꯔꯊꯅꯥ ꯇꯧꯅꯤꯉꯥꯏ ꯍꯤ ꯍꯥ ꯍꯥ
ꯊꯖꯖꯗ꯭ꯔꯦ ꯍꯥꯏꯦ
ꯑꯗꯣ ꯑꯩ ꯊꯕꯛ ꯂꯣꯏꯁꯤꯟꯈꯤꯒꯦꯀꯣ ꯑꯃꯨꯛ ꯀꯣꯟꯅ ꯐꯥꯎꯅꯁꯦꯀꯣ
ꯊꯜꯂꯥꯏꯁꯤ
ꯍ ꯍꯣꯏ ꯑꯗ ꯃꯪ ꯃꯪ ꯐꯔꯁꯤꯀꯣ ꯏꯆꯦ ꯀꯔꯤꯔꯅꯦ ꯑꯗꯨꯝ ꯅꯣꯛꯏꯗꯨꯕꯨ ꯑꯩ ꯑꯃꯨꯛ ꯍꯧꯅꯤ ꯀꯣ
ꯌꯦꯡꯁꯦ
ꯁꯥꯎꯔꯗꯤ ꯆꯥꯛ ꯌꯥꯝ ꯌꯥꯝ ꯆꯥꯏ ꯍꯥꯏꯗꯥꯏꯅꯦ ꯆꯒ꯭ꯔꯅꯦ
ꯍꯧꯖꯤꯛꯇ ꯆꯔ ꯏꯩꯅ ꯑꯗꯁꯨ ꯑꯃꯨꯛ ꯆꯕ ꯌꯥꯏ
ꯍꯖꯤꯛ ꯑꯃꯨ ꯊꯣꯡꯑꯒ ꯆ